ꯑ ꯇꯥꯔꯔꯕꯣ ꯑꯥ ꯑꯥ ꯇꯥꯏ ꯀꯥꯏ ꯇꯧꯔꯤꯅꯣ
ꯑ ꯀꯩꯁ ꯇꯣꯗꯤ ꯐꯃꯒꯦ ꯐꯃꯔꯒ ꯍꯔꯒ ꯂꯩꯦ
ꯍꯧꯖꯤꯛ ꯍꯧꯖꯤꯛ ꯀꯩꯀꯩ ꯇꯧꯗꯣꯏꯅꯣ ꯅꯪ
ꯍꯧꯖꯤꯛꯔꯥ ꯍꯧꯖꯤꯛꯇꯤ ꯂꯥꯏꯔꯤꯛ ꯏꯔꯒ ꯂꯩꯌꯦ
ꯂꯥꯏꯔꯤꯛ ꯏꯔꯒ ꯂꯩꯌꯦ ꯑꯇꯩ ꯀꯩꯝ ꯆꯠꯂꯔꯣꯏꯗ꯭ꯔꯣ ꯑꯣ
ꯑ ꯍꯣꯔꯦꯟ ꯀ꯭ꯂꯥꯁ ꯆꯠꯀꯅꯤ ꯑꯗꯨꯒ ꯀ꯭ꯂꯥꯁ ꯍꯣꯏ ꯀ꯭ꯂꯥꯁ ꯂꯣꯏꯔꯒ ꯆꯥꯛꯆꯒꯦ
ꯑꯣ ꯄꯨꯡ ꯀꯌꯥꯗꯒꯤ ꯀꯌꯥꯕꯨꯛ ꯑꯣꯏꯒꯦ
ꯄꯨꯡꯗꯤ ꯇꯔꯥꯗ ꯄꯟ ꯑꯍꯨꯝ
ꯄꯨꯡ ꯇꯔꯥꯗꯒꯤ ꯑꯍꯨꯝ
ꯍꯣꯏ ꯄꯨꯡ ꯇꯔꯥꯗꯒꯤ ꯑꯍꯨꯝ
ꯑꯗꯨꯗꯤ ꯌꯥꯝꯅ ꯁꯥꯡꯉꯦꯀꯣ ꯀ꯭ꯂꯥꯁꯇꯣ
ꯎꯝ ꯅꯪ ꯀ꯭ꯂꯥꯁ ꯅꯪ ꯀ꯭ꯂꯥꯁ ꯅꯪ ꯂꯥꯏꯔꯤꯛ ꯇꯥꯝꯕ꯭ꯔꯣ
ꯑ ꯑꯩ ꯀꫭꯂꯦꯁ ꯇꯝꯃꯤꯌꯦ
ꯀꫭꯂꯦꯁ ꯑꫭ ꯀ꯭ꯂꯥꯁ ꯀꯌꯥꯔ ꯅꯪ
ꯑꯩ ꯇꯨꯋꯦꯜꯐ ꯂꯣꯏꯔꯒ ꯍꯟꯗꯛꯇꯣ ꯏꯍꯥꯟ ꯍꯥꯟꯅ ꯐꯥꯔꯁ ꯁꯦꯃꯤꯁꯇꯔꯗ ꯆꯟꯕꯗ ꯉꯥꯏꯔꯤꯌꯦ
ꯑꯣ ꯅꯪꯗꯤ ꯀꯔꯤ
ꯀꫭꯂꯦꯁ ꯂꫭꯏꯔꯕꫭ ꯂꯣꯏꯔꯕ꯭ꯔꯣ
ꯑꯣ
ꯂꫭꯏꯔꯦ ꯍꯥꯏꯔꫭ ꯂꫭꯏꯗꯦ ꯍꯥꯏꯔꫭ
ꯍꯥ
ꯀꯣꯂꯦꯖꯇꯣ ꯂꯣꯏꯔꯦ ꯍꯥꯏꯔꯣ ꯂꯣꯏꯗꯦ ꯍꯥꯏꯔꯣ
ꯑꯣ ꯍꯣꯏ ꯑꯩꯗꯤ ꯀꯣꯂꯦꯖ ꯂꯣꯏꯔꯦ
ꯀꯌꯥꯝ ꯀꯨꯏꯔꯦ ꯕ ꯀꯂꯦꯁ ꯇꯝꯗꯤꯌꯦ
ꯍꯧꯖꯤꯛꯁꯨ ꯇꯝꯂꯦ ꯍꯣꯏ ꯍꯧꯖꯤꯛꯁꯨ ꯇꯝꯃꯦ ꯑꯗꯨꯕꯨ ꯉꯁꯤꯗꯤ ꯍꯣꯏ ꯁꯦꯃꯦꯁꯇꯔꯗꯤ ꯁꯦꯀꯦꯟ ꯁꯦꯃꯦꯁꯇꯔꯅꯦ ꯑ ꯊꯥꯔꯠ ꯊꯥꯔꯠ
ꯑꯣ ꯑꯗꯨꯒꯤꯗꯤ ꯑꯩ ꯑꯗꯨꯗꯤ ꯅꯪꯅ ꯑꯩꯉꯣꯟꯗꯒꯤ ꯈꯔ ꯈꯤꯇꯪ ꯈꯤꯇꯪ ꯍꯜꯂꯦꯀꯣ
ꯑꯣꯏ
ꯎꯝ ꯆꯥꯛꯇꯤ ꯆꯥꯔꯕꫭ ꯆꯥꯛ ꯆꯥꯔꯕꯣ
ꯆꯥꯗ꯭ꯔꯤꯌꯦ ꯅꯪꯗꯤ ꯆꯥꯔꯕ꯭ꯔꯣ
ꯍꯣꯏ ꯑꯩꯗꯤ ꯆꯥꯔꯦ ꯀꯩꯒꯤ ꯆꯥꯗꯔꯤꯅꯣ ꯍꯧꯖꯤꯛ ꯐꯥꯎꯕ ꯊꯦꯡꯗ꯭ꯔꯤꯕ꯭ꯔꯣ
ꯎꯨꯝ ꯊꯦꯡꯉꯦ ꯑꯗꯨꯁꯨ ꯆꯥꯅꯤꯡꯗꯦ ꯍꯤꯟꯖꯥꯡꯗꯤ ꯍꯥꯎꯇꯦ ꯍꯋꯥꯏꯅ ꯊꫭꯡ ꯊꫭꯡ ꯍꯋꯥꯏ
ꯑꯣ ꯍꯋꯥꯏ ꯊꯣꯡꯕꯒꯤ ꯆꯥꯛ ꯆꯥꯅꯤꯡꯗꯦꯕ
ꯍꯣꯏ
ꯑꯩꯁ ꯑꯗꯨꯗꯤ ꯌꯥꯔꯔꯣꯏꯀꯣ ꯅꯁꯥꯗꯣ ꯁꯣꯜꯂꯅꯤ ꯁꯣꯜꯂꯗꯤ ꯅꯁꯥꯗꯣ ꯑ ꯄꯥꯔꯅꯤ ꯄꯥꯔꯗꯤ ꯅꯥꯔꯅꯤ ꯅꯥꯔꯗꯤ ꯍꫭꯁ ꯍꯣꯁꯄꯤꯇꯥꯜ ꯆꯠꯂꯅꯤ ꯍꯣꯁꯄꯤꯇꯥꯜ ꯆꯠꯂꯒ ꯄꯩꯁꯥ ꯄꯩꯁꯥ ꯇꯤꯡꯉꯅꯤꯀꯣ
ꯍꯣꯏ ꯃꯥꯅꯦ
ꯑꯗꯨꯅ ꯌꯥꯝ ꯌꯥꯝ ꯆꯥꯁꯜꯂꯣ ꯍꯥꯎꯗ꯭ꯔꯁꯨ
ꯍꯣꯏ ꯑꯗꯨꯁꯨ ꯑꯩꯈꯣꯏꯗꯤ ꯕ꯭ꯔꯦꯛꯐꯥꯁ ꯆꯥꯔꯦ ꯆꯥꯈ꯭ꯔꯦ
ꯑ ꯑꯣ ꯑꯣ ꯐꯔꯦ ꯐꯔꯦ ꯑꯗꯨ ꯆꯥꯔꯗꯤ ꯆꯥꯛꯇꯤ ꯆꯥꯛꯇꯤ ꯊꯛ ꯀꯩꯅꯣ ꯆꯥꯛꯇꯤ ꯆꯥꯗꯕ ꯌꯥꯗꯦꯀꯣ ꯐꯥꯠ
ꯍꯣꯏ ꯍꯣꯏ ꯍꯣꯏ ꯃꯥꯅꯦ ꯅꯪꯗꯤ ꯆꯥꯔꯕ꯭ꯔꯣ
ꯍꯣꯏ ꯑꯩꯁꯥꯔꯦ
ꯀꯔꯤ ꯀꯔꯤ ꯌꯦꯟꯖꯥꯡ ꯊꯣꯡꯕ
ꯑꯩꯈꯣꯏꯗꯤ ꯉꯁꯤ ꯏꯔꯣꯝꯕ ꯇꯧꯋꯦ
ꯔꯝꯕꯥ ꯑꯣ ꯍꯕ꯭ꯔꯥ
ꯍꯥꯎꯋꯦ ꯑꯗꯨꯝ ꯃꯣꯔꯣꯛ ꯁꯥꯔꯒ ꯀꯣ ꯍꯣꯏ ꯍꯣꯏ ꯑꯩꯅ ꯊꯣꯡꯉꯦ
ꯑ ꯀꯔꯤ ꯀꯔꯤ
ꯑꯔꯣꯝꯕ ꯆꯅꯤꯅꯤꯀꯣ ꯑ ꯁꯣꯏꯕꯝꯗꯣ ꯈꯪꯕ꯭ꯔꯥ
ꯍꯣꯏ ꯈꯪꯉꯤ
ꯁꯣꯏꯕꯝꯅꯦ ꯑꯂꯨꯅꯦ ꯑꯗꯨꯒ ꯉꯥ ꯑꯌꯥꯏꯕꯗꯣ
ꯑ
ꯑꯗꯨꯒ ꯇꯧꯔꯒ ꯏꯔꯣꯝꯃꯦ
ꯑꯣ
ꯍꯥꯎꯈ꯭ꯔꯦ ꯍꯥꯎꯈ꯭ꯔꯦ ꯉꯁꯤꯗꯤ ꯑꯩꯅ ꯊꯣꯡꯕꯒꯤꯀꯣ ꯍꯥꯎꯔꯦ
ꯅꯪꯒꯤ ꯐꯦꯃꯤꯂꯤꯗꯤ ꯂꯣꯏꯅꯃꯛ ꯅꯨꯡꯉꯥꯏꯕ꯭ꯔꯥ ꯅꯨꯡꯪꯥꯏ ꯌꯥꯕ
ꯑꯗꯨꯝ ꯀꯥꯏ ꯍꯥꯏꯗꯣꯏꯅꯣ ꯈꯪꯗꯦ ꯍꯣꯏ ꯈꯔꯗꯤ ꯑꯗꯨꯝ ꯅꯨꯡꯉꯥꯏꯌꯦ ꯑꯩꯗꯣ ꯑꯩꯈꯣꯏ ꯃꯃꯥꯅꯦ ꯕꯕꯥꯅꯦ ꯑꯗꯨꯒ ꯑꯩꯒꯤ ꯕ꯭ꯔꯗꯔ ꯑꯃꯒ ꯆꯤꯆꯦ ꯑꯃꯒ ꯗꯗꯥ ꯑꯃꯒ ꯂꯩꯌꯦꯕꯀꯣ
ꯑ
ꯑꯗꯨꯒ ꯆꯦꯆꯦꯗꯨꯗꯤ ꯂꯨꯍꯣꯡꯈ꯭ꯔꯦ ꯗꯗꯥꯗꯨꯗꯤ ꯍꯧꯖꯤꯛ ꯌꯨꯝꯗ ꯂꯩꯌꯦꯕꯀꯣ ꯑ ꯑꯗꯨꯣ ꯀ ꯑꯩꯈꯣꯏꯒ ꯇꯧꯔꯒ ꯂꯩꯌꯦ ꯅꯨꯡꯉꯥꯏꯌꯦ ꯑꯗꯣ ꯌꯥꯝꯅꯗꯤ ꯆꯦꯛꯁꯜꯂꯦ
ꯑꯣ ꯑꯅꯤ ꯍꯥꯏꯥꯏꯅꯤ
ꯅꯣꯏꯒꯤꯗꯤ ꯀꯌꯥ ꯂꯩꯀꯦ
ꯑꯩꯈꯣꯏꯁꯨ ꯂꯣꯏꯅꯃꯛ ꯅꯨꯡꯉꯥꯏꯔꯒ ꯂꯩ ꯑꯩꯈꯣꯏꯒꯤ ꯐꯦꯂꯤꯁꯨ ꯑꯩꯈꯣꯏꯗꯤ
ꯎꯝ
ꯑꯩꯒꯤ ꯏꯆꯦ ꯑꯅꯤ ꯂꯩꯌꯦ
ꯎꯝ
ꯀꯣ ꯑꯗꯨꯒ ꯑꯩꯒꯤ ꯕ꯭ꯔꯗꯔ ꯑꯍꯨꯝ ꯂꯩꯌꯦ ꯑꯗꯨꯒ ꯑꯩꯒꯤ ꯌꯪꯒ꯭ꯔ ꯁꯤꯁꯇꯔ ꯍꯣꯏ ꯌꯥꯝꯃꯦ ꯑꯃ ꯂꯩꯌꯦ
ꯁꯤ ꯍꯧꯗꯤ ꯂꯨꯍꯪꯒ꯭ꯔꯕꯣ ꯂꯨꯕꯪꯗ꯭ꯔꯔꯤꯕ꯭ꯔ
ꯑ ꯎꯝꯦ ꯑꯃꯥꯁꯨꯣ ꯑ ꯑꯃꯃꯥꯁ ꯂꯣꯅꯔꯤ
ꯑꯣ ꯑꯗꯨꯗꯤ ꯖꯣꯏꯟ ꯐꯦꯃꯤꯂꯤ ꯑꯣꯏꯔꯦꯅꯦꯀꯣ
ꯍꯥꯥ
ꯖꯣꯏꯟ ꯐꯦꯃꯤꯂꯤ ꯑꯣꯏꯔꯤꯕ ꯑꯗꯨꯗꯤ
ꯑ ꯍꯣꯏ
ꯖꯣꯏꯟ ꯐꯦꯃꯤꯂꯤꯁꯦ ꯑꯗꯨ ꯅꯨꯡꯉꯥꯏꯕꯅꯦ ꯃꯌꯥꯝ ꯄꯨꯜꯂꯒ ꯂꯩ
ꯍꯣꯏ ꯅꯨꯡꯉꯥꯏ ꯍꯣꯏ ꯅꯨꯡꯉꯥꯏ ꯑꯩꯈꯣꯏꯗꯤ ꯖꯣꯏꯟ ꯐꯦꯃꯤꯂꯤꯔꯥꯔ
ꯑꯩꯈꯣꯏꯒꯤꯗꯤ ꯖꯣꯏꯟ ꯐꯦꯃꯤꯂꯤꯅꯤ ꯍꯥꯏꯕ ꯌꯥꯗꯦ ꯍꯥꯏꯗꯤ ꯃꯤꯗꯣ ꯃꯉꯥ ꯈꯛꯇꯪ ꯑꯣꯏꯕꯈꯤꯀꯣ
ꯑꯣ ꯑꯣ
ꯊ
ꯑꯣ
ꯑꯗꯣ ꯅꯪ ꯑ ꯀꯩꯀꯩ ꯍꯥꯏꯗꯤ ꯍꯌꯦꯡꯒꯨꯝꯕ ꯑꯣꯣꯔꯦꯟꯒꯨꯝꯕ ꯀꯩ ꯀꯩ ꯗꯄ ꯂ ꯂꯩ ꯀꯌꯥ ꯍꯜꯂꯣ
ꯑꯣ
ꯅꯪꯗꯣ ꯍꯣꯔꯦꯟꯒꯨꯝꯕ ꯍꯌꯦꯡꯒꯨꯝꯕ ꯀꯩꯀꯩꯗ ꯇꯧꯒꯗꯕ ꯂꯩꯒꯦ
ꯀꯔꯤ ꯍꯥꯏꯕ꯭ꯔꯥ ꯅꯪꯒꯤ ꯝ ꯅꯪꯒꯤ ꯐꯖꯅ ꯇꯥꯗꯦ
ꯐꯖꯅ ꯇꯥꯟꯗꯤꯌꯦ ꯌꯥꯝ ꯇꯞꯄ꯭ꯔꯣ
ꯇꯥꯔꯕ
ꯑꯥ ꯇꯥꯔꯦ ꯇꯥꯔꯦ
ꯅꯪꯒꯤ ꯋꯥꯈꯜꯗꯣ ꯋꯥꯒꯤ ꯋꯥꯔꯤꯗꯣ ꯐꯖꯅ ꯇꯥꯗꯦ
ꯑꯍꯦꯍꯦ
ꯎꯝꯝ
ꯍꯗꯨꯤꯗꯤꯤ ꯇꯥꯔ ꯀꯣ
ꯎꯝ
ꯍꯜꯂꯣ
ꯑꯗꯨ
ꯍꯜꯂꯣ
ꯇꯥꯕ꯭ꯔꯣ
ꯇꯥꯕ꯭ꯔꯣ
ꯁꯤꯇ
ꯇꯄ
ꯍꯜꯂꯣ
ꯇꯥꯔꯕꯣ
ꯇꯥꯕ꯭ꯔꯣ
ꯑ ꯇꯥꯏꯌꯦ ꯇꯥꯏꯌꯦ ꯇꯥꯕꯣꯅ ꯍꯜꯂꯣ
ꯁꯣꯣꯏꯅꯤꯗꯤꯔꯨꯑꯣꯣ
ꯇꯥꯔꯔꯕꯣ
ꯍꯜꯂꯣ
ꯇꯥꯔꯔꯕꯣ
ꯆ
ꯇꯄꯣ ꯍꯜꯂꯣ ꯍꯜꯂꯣ ꯇꯥꯕ꯭ꯔꯣ
ꯎꯝ
ꯇꯥꯕ꯭ꯔꯣ ꯑꯩꯅꯪ ꯅꯪ ꯉꯥꯡꯝꯕꯗꯨꯗꯤ ꯇꯥꯏꯌꯦ ꯑꯩꯅ ꯉꯝꯕ ꯇꯥꯗꯕ
ꯑꯗꯦ
ꯑꯗꯣ ꯅꯪ ꯍꯣꯔꯦꯟ ꯀꯩꯀꯩ ꯇꯧꯒꯗꯕ ꯂꯩꯒꯦ
ꯍꯔꯤꯡꯗꯤ ꯎ ꯭ꯂꯥꯁ ꯍ ꯭ꯂꯥꯁ ꯂꯩ ꯍꯂꯔꯒ ꯆꯥꯛꯆꯥꯒꯤ ꯑꯗꯨꯒ ꯏꯔꯨꯖꯒ ꯃꯗꯨꯒ ꯂ ꯂ ꯂꯤꯈ ꯇꯝ
ꯑꯣ ꯂꯥꯏꯔꯤꯛ ꯈꯛꯇꯪ ꯏꯒꯦꯕꯀꯣ ꯑꯇꯩꯗꯤ ꯀꯔꯤꯝ ꯇꯧꯔꯔꯣꯏꯗ꯭ꯔꯣ ꯑꯇꯩ ꯁꯨꯝ ꯋꯥꯋꯥꯛꯀꯤꯡꯒꯨꯝꯕ ꯆꯠꯄ ꯖꯤꯝꯒꯨꯝꯕ ꯆꯠꯄ ꯇꯧꯔꯔꯣꯏꯗ꯭ꯔꯣ
ꯑꯣ ꯑꯣ ꯎ ꯇꯗ
ꯑꯦ ꯑꯗꯨꯗꯤ ꯅꯁꯥꯗꯣ ꯑꯦꯛꯁꯔꯁꯥꯏꯁ ꯑꯝꯇ ꯇꯧꯖꯦꯀꯣ ꯈꯔ ꯈꯔ ꯆꯠꯂꯣ ꯌꯥꯔꯔꯣꯏ ꯅꯪꯗꯣ ꯅꯣꯏꯕ꯭ꯔ ꯄꯥꯕ꯭ꯔꯥ ꯅꯣꯏꯕ ꯃꯤ ꯑꯣꯏꯕ꯭ꯔꯥ ꯄꯥꯕ ꯃꯤ ꯑꯣꯏꯕ꯭ꯔꯥ
ꯃꯇ ꯄꯥꯝꯗꯦ
ꯑꯩꯅ ꯍꯥꯏꯗꯤꯅꯦ ꯅꯪꯗꯣ ꯐꯦꯠ ꯑꯣꯏꯕ꯭ꯔꯥ ꯅꯠꯇ꯭ꯔꯒ ꯊꯤꯟ ꯑꯣꯏꯕ꯭ꯔꯥ ꯍꯥꯏꯕ
ꯑ ꯑꯍꯥ ꯑ ꯁꯦꯠ ꯑꯣꯏ
ꯑꯗꯨ ꯐꯦꯠ ꯑꯣꯏꯕ ꯃꯤꯗꯤꯀꯣ ꯋꯥꯛꯀꯤꯡ ꯆꯠ꯭ꯔꯗꯤꯅꯦ ꯍꯟꯗꯛꯇꯤꯗ ꯦ ꯍꯥꯏꯕꯅꯤꯀꯣ ꯑꯗꯨꯅ ꯈꯔ ꯈꯔ ꯆꯠꯂꯣ ꯋꯥꯋꯀꯤꯡꯗꯣ ꯎꯝ ꯍꯣꯏ ꯑꯗꯣ ꯅꯪꯒꯤ ꯅꯪꯅ ꯄꯥꯝꯖꯕ ꯃꯆꯨꯗꯤ ꯀꯩ ꯃꯆꯨ ꯑꯣꯏꯒꯦ
ꯎꯝ ꯄꯤꯡꯅꯦ ꯄꯤꯡ ꯄꯤꯡ ꯑꯗꯨꯒ ꯑ ꯋꯥꯏ
ꯋꯥꯏꯠꯇꯤ ꯌꯥꯝꯅ ꯄꯣꯖꯤꯇꯤꯕ ꯑꯣꯏ ꯍꯥꯏꯕꯅꯦ ꯃꯥꯏꯟꯗꯣ ꯄꯤꯡꯗꯤ ꯅꯨꯄꯤꯅ ꯅꯨꯄꯤ ꯅꯨꯄꯤ ꯑꯣꯏꯔꯗꯤ ꯀ ꯄꯤꯡꯗ ꯌꯥꯝ ꯄꯥꯝꯅꯩꯦꯅ ꯍꯥꯏꯌꯦ ꯃꯤꯅ
ꯍꯣꯏ ꯅꯗꯤ
ꯑꯩ ꯏꯀꯣ
ꯑꯣ ꯑꯣꯔꯦꯟꯖꯗꯤ ꯐꯥꯝꯕ꯭ꯔꯣ
ꯑꯣꯔꯦꯟꯖꯇꯁꯨ ꯐꯗꯤ ꯐꯖꯩ ꯑꯗꯣ ꯑꯩꯗꯣ ꯌꯥꯝꯅ ꯀꯨꯆꯨꯗꯣ ꯌꯥꯝꯅ ꯉꯧꯕ ꯑꯣꯏꯗꯦꯕꯣ ꯀꯣ ꯑꯗꯨꯅ ꯎ ꯀꯨꯆꯁꯨ ꯉꯧꯗ꯭ꯔꯗꯤ ꯑꯣꯔꯦꯟꯖꯇꯣ ꯐꯖꯗꯦꯗꯅ ꯑꯗꯨꯅ ꯑꯣꯔꯦꯟꯁꯇꯤ ꯄꯥꯝꯗꯦ
ꯑꯥ ꯑꯗꯨꯗꯤ ꯅ ꯑ ꯦꯃ ꯀꯔꯤ ꯀꯔꯤ ꯁꯅꯥꯗ ꯐꯣꯟꯣꯟꯗ
ꯑꯐ ꯐꯣꯟꯗꯗꯤ ꯑꯩꯗꯣ ꯂꯨꯗꯣꯗꯣ ꯂꯨꯗꯣ ꯁꯥꯟꯅꯩꯌꯦ ꯑꯗꯨ ꯀ ꯇꯦꯝꯄꯜ ꯔꯟꯗꯣ ꯑꯗꯨ ꯑꯅꯤꯗꯨ ꯁꯥꯟꯅꯩ
ꯑꯣ ꯑꯦꯒꯨꯝꯕ ꯄꯞꯖꯤꯒꯨꯝꯕ ꯁꯅꯥꯗꯦ
ꯁꯥꯟꯅꯗꯦ ꯁꯥꯟꯅꯕꯁꯨ ꯍꯩꯇꯦ ꯁꯥꯟꯅꯕꯗꯤ ꯄꯥꯝꯃꯦꯕꯀꯣ ꯑꯗꯨꯗꯣ ꯑꯩꯗꯣ ꯍꯥꯟꯅ ꯁꯥꯟꯅꯒꯦꯅ ꯌꯦꯡꯉꯦꯕ ꯑꯗꯨ ꯁꯥꯟꯅꯕ ꯍꯩꯇꯕꯗꯒꯤ ꯑꯗꯨꯝ ꯁꯥꯟꯅꯗ꯭ꯔꯦ ꯑꯦ ꯑꯦꯝ ꯑꯦꯜꯁꯨ ꯈꯤꯇꯪ ꯈꯤꯇꯪꯗꯤ ꯍꯩꯌꯦꯦ ꯌꯥꯝꯅꯗꯤ ꯍꯩꯇꯦ ꯅꯪꯗꯤ
ꯍꯣꯏ ꯑꯩꯁꯨꯝ ꯎꯝ ꯁꯉꯦ ꯃꯥ ꯃꯥꯒꯤ
ꯑꯣ ꯑꯩ ꯃꯦꯝ ꯁꯥꯟꯅꯕ ꯐꯖꯅ ꯍꯩꯕ꯭ꯔꯥ
ꯌꯥꯝ ꯐꯖꯅ ꯍꯩꯔꯩ
ꯑꯣ
ꯅꯪꯒꯤ ꯀꯔꯤ ꯀꯕꯨ ꯌꯨꯁ ꯇꯧꯕ꯭ꯔꯥ ꯑꯦꯃꯣ ꯁꯟ ꯑꯃ
ꯀꯔꯤ ꯌꯨꯁ ꯇꯧꯕ꯭ꯔꯥ ꯍꯥꯏꯗꯤ
ꯀꯔꯤ ꯍꯤꯔꯣ ꯌꯨꯁ ꯇꯧꯕ꯭ꯔꯥ ꯑꯦꯃꯥꯖꯣꯟ ꯑꯃ ꯑꯃꯗ
ꯑ ꯑꯗꯨꯗꯤ ꯈꯪꯗꯦꯗ ꯁꯨꯝ ꯁꯨꯝ ꯁꯥꯟꯅꯔꯤꯕ ꯍꯥꯏꯗꯨꯅ ꯑꯩꯗꯤ
ꯑꯣ
ꯑ ꯑꯇꯩꯗꯤ ꯀꯩ ꯀꯔꯤ ꯁꯥꯟꯅꯒꯦ
ꯑꯥꯏꯔ ꯍꯥꯏꯗꯤ ꯎꯅꯨ ꯁꯅ ꯎꯅꯨ ꯑꯗꯨꯒ ꯆꯦꯟꯃꯤ ꯈꯔꯁꯨ ꯁꯥꯟꯅꯩ
ꯑꯣ ꯀꯦꯟꯗꯤ ꯀ꯭ꯔꯁꯇꯣ ꯅꯨꯡꯉꯥꯏꯕꯅꯤꯀꯣ ꯁꯥꯟꯅꯕꯗ
ꯍꯣꯏ ꯅꯨꯡꯉꯥꯏꯌꯦ ꯅꯪ ꯁꯥꯟꯅꯥꯅꯕ꯭ꯔꯥ
ꯑ ꯑꯩ ꯍꯥꯟꯅ ꯁꯥꯟꯅꯔꯝꯃꯦ ꯑꯗꯣ ꯍꯧꯖꯤꯛꯇꯤ ꯁꯥꯟꯅꯗ꯭ꯔꯦ ꯀꯥ ꯍꯦꯟꯅ ꯂꯨꯗꯣꯅ ꯑꯌꯥꯝꯕ ꯑꯣꯏꯅ ꯁꯥꯟꯅꯩꯌꯦ
ꯑ ꯎꯂꯣꯁꯨ ꯁꯝ ꯑꯃ ꯐꯥꯏꯌꯦ
ꯍ ꯎꯄꯨꯜ ꯂꯒꯦ ꯆꯥꯟꯕꯨ ꯅꯉꯥꯏꯀꯣ ꯄꯨꯜꯂꯒ ꯁꯥꯟꯅꯕꯗꯣ ꯅꯨꯡꯉꯥꯏꯀꯣ
ꯍꯣꯏ ꯅꯨꯡꯉꯥꯏ ꯑꯗꯨꯒ ꯅꯥꯥꯟꯊꯤꯟ ꯈ꯭ꯔꯥꯏ ꯁꯣꯉꯥꯟꯕ
ꯀꯦꯗꯤ ꯀ꯭ꯔꯁꯇꯣ ꯁꯥꯟꯅꯩ ꯁꯥꯟꯅꯩ ꯑꯗꯣ ꯌꯥꯝꯅꯗꯤ ꯁꯥꯟꯅꯕꯗꯤ
ꯎ ꯅꯥꯟꯂꯦꯕꯨ ꯀꯌꯥꯗꯂꯤ ꯏꯚꯥꯁ
ꯍ ꯄ꯭ꯔ ꯊꯔꯇꯤ ꯐꯤꯇꯤ ꯋꯥꯟ ꯏ ꯃꯅ ꯂꯩꯒ꯭ꯔ
ꯑꯗꯨꯂ ꯄꯣꯁ ꯍꯗ ꯂꯩꯦ
ꯈꯔ ꯑꯗꯨ ꯇꯌꯦ
ꯐꯣꯔ ꯍꯟꯗ꯭ꯔꯦꯠ ꯂ ꯂꯩꯌꯦ
ꯅꯪꯗꯤ ꯌꯥꯝ ꯁꯥꯟꯅꯔꯦꯅꯦ ꯑꯗꯨꯗꯤ ꯌꯥꯝꯗꯤ ꯌꯥꯝꯗꯅ ꯌꯥꯝꯅ ꯍꯩꯔꯝꯃꯅꯤ ꯑꯦꯛꯁꯄꯥꯔꯠ ꯑꯣꯏꯔꯝꯃꯅꯤ
ꯑꯩꯒꯤ ꯃꯤ ꯃꯔꯨ ꯃꯤ ꯃꯔꯨ ꯑꯃꯗꯤ ꯋꯥꯟ ꯊꯥꯎꯖꯟꯗ ꯑꯦ ꯃꯒ ꯂꯩꯦꯕꯒꯗꯤ
ꯑꯩ ꯑꯗꯨꯗꯤ ꯌꯥꯝꯅ ꯍꯩꯔꯦꯀꯣ ꯃꯥꯅꯦ
ꯍ
ꯍꯩꯔꯦ ꯍꯩꯔꯦ ꯑꯩꯁꯨ ꯃꯊꯪꯗꯒꯤꯗꯤ ꯇꯝꯃꯗꯕꯅꯦ ꯑꯗꯨꯒ ꯑꯗꯨꯒ ꯁꯥꯟꯅꯅꯕ
ꯍꯣꯏ ꯍꯣꯏ ꯑꯗꯨ ꯅꯪ ꯀ꯭ꯂꯥꯁ ꯄꯨꯡ ꯇꯔꯥꯗꯒꯤ ꯂꯩ ꯍꯥꯏꯕ ꯅꯠꯇ꯭ꯔꯣ ꯂꯣꯏꯁꯤꯟꯈꯤꯔꯣꯏꯗ꯭ꯔꯣ ꯍꯦꯡꯅ ꯆꯠꯂꯗꯤ ꯑꯣꯖꯥꯅ ꯉꯥꯡꯕꯤꯔꯣꯏꯗ꯭ꯔꯣ ꯑꯗꯨꯗꯪ ꯉꯅ ꯂꯣꯏꯁꯤ ꯍꯜꯂꯣ ꯀꯣ ꯑꯗꯨꯒ ꯉꯟꯅ ꯂꯣꯏꯁꯤꯜꯂꯒ ꯀ꯭ꯂꯥꯁ ꯇꯣꯡꯉꯟꯅ ꯆꯠꯂꯣ ꯀꯣ
ꯍꯣꯏ ꯑꯗꯨꯒ ꯑꯗꯨꯗꯤ ꯍꯣꯔꯦꯟ ꯋꯥꯔꯤ ꯁꯥ